ꯊꯂ ꯇꯥꯔꯣ ꯅꯪ ꯑꯩꯗꯤ ꯅꯪꯒꯤ ꯈꯣꯟꯖꯦꯜꯗꯣ ꯈꯔ ꯄꯤꯅ ꯂꯥꯛꯏꯅꯦ ꯇꯥꯔꯕꯣ ꯅꯪꯕꯣ
ꯇꯥꯏꯌꯦ ꯇꯥꯏꯌꯦ ꯅꯪ ꯇꯥꯔꯕꯣ
ꯈꯔ ꯈꯔꯕꯨꯗꯤ ꯏꯇꯥꯏ ꯈꯔ ꯀꯟꯅ ꯉꯥꯡꯉꯧꯀꯣ ꯋꯥꯔꯤ ꯈꯔ ꯁꯥꯡꯅ ꯁꯥꯟꯅꯗꯣꯏꯅꯤ ꯉꯁꯤꯗꯤ
ꯍꯣꯏꯅꯦ ꯐꯖꯅ ꯇꯥꯔꯕ ꯅꯠꯇ꯭ꯔꯣ
ꯑꯣ ꯇꯥꯔꯦ ꯇꯥꯔꯦ ꯀꯩꯗꯧꯔꯝꯃꯤꯅꯣ
ꯀꯩꯁꯨ ꯇꯧꯗꯣꯏꯦꯗ ꯑꯗꯨꯝ ꯆꯥꯛ ꯆꯥ ꯇꯣꯛꯄꯒꯤ ꯐꯝꯝꯃꯤꯌꯦ ꯅꯪꯗꯤ ꯀꯩꯗꯧꯔꯤꯒꯦ
ꯌꯦ
ꯄꯥꯉꯩꯗ ꯂꯩꯗ ꯍꯣꯠꯐꯝꯒ ꯀꯩꯅꯣ ꯊꯕꯛꯅ ꯃꯔꯣ ꯑꯃ ꯇꯧꯐꯝ ꯅꯐꯣ ꯑꯝꯇ ꯈꯪꯗꯦ ꯅꯨꯡꯁꯥꯅꯒ ꯁꯥꯕꯅꯦ ꯊꯕꯛ ꯈꯛꯇꯪ ꯇꯧꯔꯨꯅꯤ ꯇꯧꯐꯝ ꯈꯪꯗꯗꯅꯅꯦ ꯈꯪꯗꯦ ꯅꯪꯕꯨ ꯀꯃꯥꯏ ꯀꯃꯥꯏ ꯂꯩꯔꯤꯒꯦ
ꯑꯩꯁꯨ ꯑꯗꯨꯝ ꯂꯩꯔꯦ ꯅꯨꯡꯁꯥ ꯑꯁꯥꯕ ꯈꯔ ꯈꯥꯡꯉ ꯑꯗꯒꯤ ꯊꯕꯛ ꯆꯠꯊ ꯆꯅꯤ ꯑꯁ ꯂꯝꯕꯤꯗꯒ ꯍꯧꯖꯤꯛꯀꯥꯟꯁꯦ ꯆꯠꯄ ꯉꯝꯕ ꯅꯠꯇꯦꯀꯣ ꯅꯨꯡꯁꯥ ꯁꯥꯕꯅ ꯍꯜꯂꯛꯄꯗꯅꯦ ꯂꯦꯛꯊꯒꯦ ꯇꯧꯋꯤꯀꯣ ꯏꯁꯤꯡꯒ ꯈꯔ ꯌꯥꯝꯅ ꯊꯛꯆꯔꯤꯅꯦ ꯁꯥ ꯏꯔꯨꯕꯁꯦ ꯂꯣꯏꯅ ꯁꯣꯟꯊꯔꯛꯇꯣꯏꯅꯤ ꯅꯪꯁꯨ ꯏꯁꯤꯡꯗꯗꯣ ꯈꯔ ꯈꯔ ꯌꯥꯝ ꯊꯛꯆꯜꯂꯨꯀꯣ ꯅꯪꯗꯤ ꯏꯁꯤꯡ ꯌꯥꯝ ꯊꯛꯇꯕꯅꯦ ꯑꯩ ꯈꯪꯉꯦ ꯅꯍꯥꯟꯋꯥꯏꯗꯒꯤ ꯍꯧꯅ ꯈꯔ ꯈꯔ ꯊꯛꯎꯀꯣ ꯍꯧꯖꯤꯛꯇꯤ
ꯊꯛꯑꯦ ꯊꯛꯑꯦ ꯍꯧꯖꯤꯛꯀꯥꯟꯗꯤ ꯇꯥꯡꯅ ꯌꯥꯗꯕꯩ ꯑꯗꯨꯝ ꯇ ꯆꯠꯊꯣꯛꯄꯗꯒꯅꯦ ꯏꯁꯤꯡ ꯊꯥꯕ ꯌꯥꯕ ꯅꯠꯇ꯭ꯔꯦ ꯏꯁꯤꯡ ꯍꯦꯛ ꯊꯥꯔꯨ ꯕꯗꯅꯦ ꯉꯥꯏꯍꯥꯛ ꯂꯩꯕꯒ ꯑꯗꯨꯝ ꯋꯥꯟꯊꯗꯦ ꯗ ꯈꯥꯛꯏ ꯁꯣꯔ ꯃꯥꯄꯤ ꯍꯣꯟꯕꯗ ꯀꯩꯀꯩ ꯏꯟꯖꯥꯡ ꯆꯥꯔꯒꯦ ꯅꯪꯕ ꯉꯁꯤꯒꯤ
ꯑꯁ ꯉꯁꯤꯗꯤ ꯈꯥꯃꯦꯟ ꯑꯁꯤꯟꯕ ꯊꯣꯡꯕ ꯁꯥꯏꯑ ꯑꯗꯒꯤ ꯀꯥꯡꯍꯧ ꯑꯃ ꯇꯧꯔꯦ ꯑꯁ ꯁꯝꯊꯣꯡꯒꯨꯝꯕ ꯇꯧꯕꯁꯦ ꯑꯁꯤꯟꯕ ꯊꯣꯡꯕꯁꯦ ꯀꯥꯡꯍꯧ ꯑꯃ ꯍꯦꯛꯇ ꯆꯥꯅꯤꯡꯉꯤꯅꯦ ꯍꯥꯏꯕꯗꯤ ꯃꯣꯔꯣꯛ ꯃꯦꯠꯄꯒꯨꯝꯕ ꯑꯗꯨ ꯌꯥꯎꯗ꯭ꯔꯗꯤ ꯆꯥꯅꯤꯡꯗꯦꯅ ꯉꯥꯔꯧ ꯌꯥ ꯉꯥꯔꯧ ꯌꯥꯎꯗ꯭ꯔꯁꯨ ꯌꯥꯔꯦ ꯀꯥꯡꯍꯧꯒꯨꯝꯕ ꯃꯣꯔꯣꯀꯒꯨꯝꯕ ꯌꯥꯎꯔꯗꯤ ꯑꯗꯣ ꯆꯝꯊꯣꯡ ꯆꯥꯔꯗꯤ ꯀꯥꯡꯍꯧ ꯌꯥꯎꯗꯗꯤ ꯍꯦꯛꯇ ꯆꯥꯕ ꯌꯥꯗꯕ ꯅꯪꯗꯤ ꯀꯩ ꯆꯥꯔꯒꯦ
ꯑꯩꯁꯨ ꯍꯋꯥꯏ ꯑꯃ ꯊꯨꯡꯖꯤꯜꯂꯦ ꯑꯗꯨꯒ ꯃꯣꯔꯣꯛ ꯃꯦꯠꯄꯒ ꯆꯥꯏꯑ ꯀꯥꯂꯦꯟꯒꯤ ꯏꯟꯖꯥꯡꯅꯤ ꯅꯪꯒꯤꯗꯣꯛ ꯑꯁꯤꯟꯐꯝꯒ ꯀꯥꯡꯥꯍꯣꯝꯒ ꯃꯣꯔꯣꯛ ꯃꯦꯠꯄꯒ ꯍꯥꯏꯁꯤꯗꯤ ꯀꯥꯂꯦꯟꯗꯗꯤ ꯃꯣꯏꯗ ꯑꯃꯨꯛ ꯍꯠ ꯍꯥꯎꯕ ꯂꯩꯇ꯭ꯔꯕꯖꯥꯠꯅꯤ ꯉꯥ ꯊꯨꯝ ꯌꯥꯎꯗ꯭ꯔꯁꯨꯅꯦ ꯈꯔ ꯆꯪꯕꯖꯥꯠꯅꯤ ꯃꯣꯏ ꯆꯥꯕꯁꯤꯅ
ꯑꯗꯨꯅꯦ ꯍꯧꯖꯤꯛꯀꯥꯟꯁꯦ ꯉꯥ ꯑꯌꯥꯏꯕ ꯑꯣꯏꯔꯣ ꯑꯇꯦꯛꯄ ꯑꯣꯏꯔꯣ ꯂꯣꯏ ꯇꯥꯡꯉꯕꯅꯤꯅꯅꯦ ꯌꯥꯅ ꯌꯥꯅꯕ ꯏꯟꯖꯥꯡꯗꯕꯒꯤ ꯊꯥꯛꯑꯒꯅꯦ ꯉꯥꯔꯧꯒꯤꯗꯤ ꯄꯥꯛꯅ ꯆꯥꯅꯗ꯭ꯔꯦ ꯀꯥꯡꯃꯨꯗꯅ ꯑꯗꯨꯅꯅꯦꯅꯦ ꯀꯥꯡꯍꯨꯒꯨꯝꯕ ꯍꯥꯏꯗꯤ ꯃꯅꯥ ꯃꯁꯤꯡꯗꯨꯅ ꯈꯔ ꯐꯩꯗꯅ ꯂꯩꯔꯅꯤ ꯑꯗꯨ ꯌꯨꯝꯗꯁꯨ ꯄꯥꯟꯕ ꯑꯣꯏꯌꯦ ꯑꯗꯒꯤ ꯂꯣꯏꯅ ꯐꯪꯉꯕꯅꯤꯅ ꯈꯔ ꯃꯔꯣꯏ ꯃꯔꯥꯡꯁꯦ ꯂꯩꯔꯕꯅꯤꯅ ꯈꯔ ꯍꯦꯛ ꯍꯥꯎꯅ ꯊꯣꯡꯉ ꯁꯨꯅ ꯃꯆꯜꯗꯣ ꯍꯥꯞꯄꯗꯤ ꯑꯗꯨꯝ ꯍꯥꯎꯏꯤ ꯉꯥ ꯌꯥꯎꯗ꯭ꯔꯁꯨ ꯉꯔꯧ ꯑꯗꯨꯅ ꯑꯗꯨꯃꯥꯏꯅ ꯌꯥꯅ ꯌꯥꯅ ꯁꯤꯜꯂꯝꯃꯤ ꯄꯩꯁꯥ ꯅꯨꯡꯁꯥꯅ ꯃꯔ ꯂꯣꯟ ꯑꯃ ꯊꯣꯛꯇꯕꯅꯦ ꯍꯧꯖꯤꯛꯀꯥꯟꯁꯦ ꯈꯪꯗꯦꯅ ꯇꯧꯔꯤꯁꯦ
ꯉꯝꯅ ꯉꯝꯅꯕ ꯇꯧꯕ ꯍꯥꯏꯕꯗꯨꯅꯤ ꯑꯗꯨꯗ ꯅꯪꯕꯨ ꯉꯍꯥꯟꯋꯥꯏ ꯄꯤꯕꯅꯦ ꯀꯌꯥꯝ ꯁꯥꯈꯤꯗꯏꯅꯤ ꯍꯧꯖꯤꯛ ꯑꯝꯇ ꯁꯥꯗ꯭ꯔꯕꯣ
ꯁꯥꯔꯤꯁ ꯍꯧꯖꯤꯛꯁꯨ ꯃꯈꯜ ꯃꯈꯜ ꯌꯥꯝ ꯁꯥꯔꯤꯌꯦ ꯑꯗꯣ ꯅꯣꯏ ꯄꯥꯝꯕ ꯌꯥꯎꯔꯗꯤ ꯑꯗꯨꯝ ꯍꯥꯏꯔꯛꯑꯣ ꯃꯣꯕꯥꯏꯜ ꯃꯈꯜ ꯃꯈꯜ ꯌꯥꯝꯅ ꯁꯥꯏꯌꯦ ꯑꯗꯒꯤ ꯑꯩꯅ ꯐꯣꯇꯣ ꯀꯥꯞꯄꯒ ꯊꯥꯔꯛꯑꯣꯁꯨ ꯊꯥꯔꯛꯀꯦ ꯅꯣꯏꯅ ꯁꯪꯉꯀꯥꯟꯗ ꯂꯥꯛꯑꯣ ꯑꯗꯨꯅ ꯂꯥꯛꯀꯦꯁꯨ ꯂꯥꯛꯑꯣ ꯑꯩ ꯑꯩꯗꯤ ꯑꯗꯨꯝ ꯌꯨꯝꯗ ꯂꯩꯗꯣꯏꯅꯤꯅ ꯅꯣꯏꯅ ꯂꯥꯛꯅꯤꯡ ꯀꯥꯟꯗ ꯑꯗꯨꯝ ꯍꯥꯏꯔꯛꯑꯣ ꯃꯈꯜ ꯃꯈꯜ ꯁꯥꯏꯌꯦ ꯑꯩꯗꯤ ꯅꯣꯏꯗꯣ ꯂꯩꯒꯦ ꯍꯥꯏꯔꯝꯗꯦꯅ ꯅꯣꯏꯗꯕꯨ ꯑꯣꯏꯔꯗꯤ ꯍꯥꯏꯒꯦ ꯈꯜꯂꯝꯒꯤ ꯁ꯭ꯋꯥꯏꯕꯨ ꯍꯥꯏꯔꯛꯇꯦ ꯂꯩꯈꯤ ꯀꯥꯟꯅ ꯑꯩꯒꯤ ꯍꯧꯖꯤꯛꯇꯤ ꯄꯣꯠ ꯆꯩ ꯌꯣꯟꯕꯁꯦ ꯏꯅꯨꯡ ꯅꯨꯡꯉꯥꯏꯒꯗꯕ ꯕꯖꯥꯔ ꯀꯩꯀꯩꯗꯣ ꯕꯟ ꯕ꯭ꯂꯣꯀꯦꯠꯇꯣ ꯈꯔ ꯑꯗꯨꯅ ꯇꯧꯔꯕꯅꯤꯅ ꯍꯟꯗꯛꯇꯤ ꯄꯣꯠꯁꯦ ꯏ ꯁꯤꯠꯇ꯭ꯔꯦ ꯏꯃꯥꯈꯩꯊꯦꯜꯅ ꯌꯣꯟꯕꯗꯣ ꯏꯃꯥꯈꯩꯅ ꯐꯤꯔꯣꯜꯗꯣ ꯁꯤꯠꯇꯦꯅ ꯂꯧꯕꯤꯌꯨ ꯌꯥꯗꯦꯕ ꯑꯗꯨꯅ ꯑꯩꯁꯦ ꯁꯨꯋꯥꯏꯗ ꯌꯣꯟꯅꯕ ꯍꯣꯠꯅꯕꯗꯅꯦ ꯋꯥꯔꯕꯅꯦ ꯍꯥꯏꯗꯤ ꯐꯅꯦꯛ ꯑꯃꯗ ꯃꯨꯀꯥ ꯃꯃꯜ ꯇꯥꯡꯕꯩꯗꯣ ꯍꯦꯟꯖꯜꯂꯕꯅꯤ ꯅꯤꯅꯅꯦ ꯄꯩꯁꯥꯁꯦ ꯃꯌꯥꯝ ꯅꯝꯁꯤꯜꯂ ꯑꯗꯨꯝ ꯂꯩꯌꯦꯕ ꯑꯗꯨꯅ ꯑꯩꯁꯦ ꯀꯃꯥꯏꯅ ꯇꯧꯗꯣꯏꯅꯣ ꯍꯥꯏꯪꯗ ꯃ ꯊ ꯁꯥꯏ ꯅꯣꯏ ꯈꯔ ꯂꯩꯔꯨ ꯂꯥꯛꯥꯎ ꯀꯅꯥ ꯀꯅꯥꯅꯣ ꯍꯧꯅꯔꯒ
ꯂꯥꯛꯑꯗꯧꯕꯅꯦ ꯂꯥꯛꯑꯗꯧꯕꯅꯦ ꯉꯍꯥꯟꯈꯩꯅꯦ ꯃꯇꯥꯡꯗꯣ ꯑꯝꯇ ꯍꯦꯛ ꯆꯥꯗꯕꯒꯤꯅꯦ ꯂꯥꯛꯇꯕꯒꯤ ꯋꯥꯅꯤ ꯑꯗꯨꯝ ꯁꯥꯖꯜꯂꯣ ꯅꯪꯒꯤ ꯅ ꯈꯨꯨꯠꯇꯨ ꯁꯨꯃꯥꯏꯅ ꯑꯩꯅ ꯉꯥꯏꯍꯥꯛꯃꯨꯛ ꯅꯪꯉꯣꯟꯗꯒꯤ ꯐꯤ ꯑꯃ ꯂꯧꯈꯤꯕꯗꯣ ꯁ꯭ꯋꯥꯏꯗ ꯌꯦꯡꯍꯟꯕꯅꯤ ꯈꯨꯠ ꯂꯦꯝꯃ ꯇꯧꯋꯦꯅꯅꯦ ꯂꯧꯁꯤ ꯆꯠꯁꯤꯅ ꯍꯥꯏꯅꯔꯤꯕꯅꯤ ꯑꯩꯈꯣꯏꯁꯨ ꯃꯇꯥꯡ ꯑꯃ ꯆꯥꯡ ꯆꯥꯗꯕꯩ ꯂꯥꯛꯇꯕꯩ ꯋꯥꯅꯤ ꯍꯟꯗꯛꯀꯤ ꯂꯧ ꯇꯧꯅꯔꯤꯗꯅ ꯁꯤ ꯍꯦꯛ ꯂꯣꯏꯕꯒꯅꯦ ꯄꯨꯂꯞ ꯍꯣꯏꯔꯒ ꯍꯦꯛꯇ ꯂꯥꯛꯑꯗꯧꯅꯤ ꯌꯥꯝꯕ ꯌꯥꯝꯗꯕ ꯇꯔꯥꯃꯨꯛꯇꯤ ꯁꯣꯏꯗꯅ ꯂꯧꯔꯅꯤ ꯑꯗꯨꯝ ꯃꯣꯏꯁꯨ ꯀꯥꯡ ꯃꯌꯥꯒꯤ ꯑꯃꯒꯤ ꯑꯃꯒꯤꯅꯅꯦ ꯑꯗꯨꯝꯅꯦ ꯄꯥꯝꯅꯕꯅꯤ ꯀꯩ ꯀꯩ ꯃꯆꯨꯕꯨ ꯁꯥꯔꯤꯒꯦ ꯍꯧꯖꯤꯛꯄꯥꯎ
ꯃꯆꯨꯁꯦ ꯑꯩ ꯍꯧꯖꯤꯛ ꯍꯧꯖꯤꯛꯇꯤ ꯑꯁꯪꯕ ꯁꯥꯈꯤꯕ ꯑꯗꯣ ꯍꯥꯟꯅ ꯁꯥꯈꯤꯕꯒꯤ ꯑꯉꯥꯡꯕ ꯃꯆꯨ ꯂꯩ ꯑꯗꯒꯤ ꯂꯩ ꯃꯆꯨꯗꯁꯨ ꯂꯩꯑ ꯑꯗꯒꯤ ꯆꯟꯗꯣꯟ ꯃꯆꯨꯗꯁꯨ ꯂꯩ ꯑꯗꯨꯅ ꯐꯅꯦꯛꯇꯣ ꯃꯌꯥꯝ ꯅꯝꯖꯂ ꯂꯩꯔꯦꯕ ꯑꯩꯗꯣ ꯐꯤꯍꯧ ꯐꯤꯍꯧꯒꯤ ꯑꯗꯨꯅꯅꯦ ꯅꯣꯏꯗ ꯈꯔ ꯂꯧꯕꯤꯌꯣꯅ ꯍꯥꯏꯁꯦ ꯑꯗꯒꯤ ꯅꯣꯏ ꯐꯅꯦꯛ ꯃꯔꯨꯞ ꯇꯧꯒꯦ ꯍꯥꯏꯔꯁꯨꯅꯦ ꯑꯗꯨꯝ ꯑꯩ ꯄꯤꯕ ꯉꯝꯅꯦꯕ ꯊꯥ ꯈꯨꯗꯤꯡꯒꯤ ꯅꯣꯏꯅ ꯐꯅꯦꯛ ꯀꯨꯟꯊ꯭ꯔꯥ ꯂꯧꯒꯦꯔꯥ ꯅꯤꯐꯨ ꯂꯧꯒꯦꯔꯥ ꯑꯗꯨꯝ ꯅꯣꯏꯒꯤ ꯂꯧꯅꯤꯡꯕꯗꯣ ꯍꯥꯏꯌꯣ ꯅꯣꯏ ꯃꯔꯨꯞꯀ ꯇꯧꯅꯤꯡꯉꯅꯦ ꯅꯣꯏ ꯏꯃꯥꯅ ꯍꯥꯏ ꯈꯪꯅꯕꯁꯤꯡꯗ ꯈꯔ ꯑꯝꯇ ꯍꯥꯏꯌꯣ ꯍꯧꯁꯦꯅ ꯍꯥꯏꯗꯤ ꯑꯩꯗꯣ ꯐꯅꯦꯛꯇꯣ ꯑꯗꯨꯝ ꯑꯩ ꯄꯤꯊꯔꯛꯀꯦꯕ ꯑꯩ ꯌꯥꯅꯦꯕ ꯑꯗꯨꯅ ꯑꯗꯨꯃꯥꯏꯅ ꯈꯔ ꯇꯧꯕꯤꯗ꯭ꯔꯗꯤ ꯑꯩꯁꯦ ꯍꯧꯖꯤꯛ ꯌꯥꯗ꯭ꯔꯤꯉꯩꯩꯅꯗ ꯑꯗꯨꯅ ꯈꯔ ꯐꯪꯅꯕꯤꯔꯛꯎꯀꯣ
ꯌꯥꯏꯌꯦ ꯍꯟꯗꯛꯀꯤ ꯑꯣꯏꯅ ꯂꯥꯛꯄꯗꯨꯗꯅ ꯂꯩ ꯃꯆꯨꯒ ꯆꯟꯗꯣꯣꯟ ꯃꯆꯨꯗꯨꯒ ꯈꯔ ꯍꯦꯛ ꯂꯧꯔꯒꯦ ꯑꯗꯨꯗꯨꯒꯅꯦ ꯃꯊꯪ ꯑꯗꯨꯝ ꯍꯧꯖꯤꯛ ꯍꯥꯟꯅ ꯅꯪꯉꯣꯟꯗꯅꯦ ꯍꯥꯟꯅ ꯅ ꯅꯪꯒꯁꯨ ꯄꯥꯎ ꯐꯥꯎꯅꯗꯔꯤꯒꯤ ꯐꯅꯦꯛ ꯃꯔꯨꯞ ꯀꯩꯅꯣ ꯇꯧꯁꯜꯂꯨꯔꯦ ꯍꯧꯖꯤꯛꯄꯨꯗꯤ ꯂꯣꯏꯔꯅꯤ ꯊꯥ ꯑꯃꯃꯨꯛꯀ ꯂꯩꯔꯗꯤ ꯑꯗꯨꯝ ꯂꯣꯏꯔꯅꯤ ꯁꯤ ꯂꯣꯏꯕꯒ ꯃꯊꯪ ꯍꯧꯕꯗꯣ ꯑꯗꯨꯗꯗꯤ ꯅꯪꯉꯣꯟꯗ ꯄꯥꯎ ꯍꯥꯏꯔꯛꯑꯒꯦ ꯑꯗꯨꯗꯨꯒ ꯅꯪꯒꯤꯗꯨꯒ ꯇꯧꯔꯒ ꯑꯗꯨꯝ ꯁꯥꯃꯤꯟꯅꯕ ꯌꯥꯔꯦꯗꯅ ꯑꯗꯨ ꯑꯣꯏꯇꯥꯔꯗꯤ ꯅꯪꯉꯣꯟꯗꯁꯨ ꯇꯣꯡꯕ ꯑꯩꯈꯣꯏꯗꯁꯨ ꯍꯦꯛ ꯂꯧꯐꯝ ꯈꯨꯐꯝ ꯅꯨꯡꯉꯥꯏꯕ ꯍꯥꯏꯕꯗꯨꯃ ꯍꯧꯖꯤꯛꯀꯥꯟꯒꯤ ꯐꯅꯦꯛꯁꯤꯅ ꯈꯪꯗꯦꯗ ꯁꯥꯕꯁꯤꯗꯅꯦ ꯏꯄꯥ ꯏꯄꯥ ꯄꯥꯔꯗꯅ ꯌꯥꯝꯅꯅꯦ ꯊꯥꯏꯅꯉꯅꯤ ꯌꯥꯝ ꯈꯦꯠꯅꯔꯦ ꯑꯗꯣ ꯅꯪꯒꯤꯗꯤ ꯑꯗꯨꯝ ꯀꯩꯅꯣ ꯇꯧꯔꯤꯕꯅꯤꯅꯅꯦ ꯅꯉꯣꯟꯗꯩ ꯑꯗꯨꯝ ꯂꯧꯔꯁꯨ ꯂꯧꯔꯒꯦ
ꯍꯣꯏ ꯍꯣꯏ ꯑꯩꯗꯤꯅꯦ ꯅꯣꯏꯅ ꯁꯦꯠꯄ ꯌꯥꯅꯕ ꯑꯗꯨꯝ ꯃꯌꯥꯝꯒ ꯃꯥꯟꯅꯗꯕꯤꯅꯤ ꯀꯣꯏꯅ ꯁꯥꯏꯖ ꯑꯣꯏꯅꯁꯨ ꯈꯪꯉꯤꯗꯨꯅꯦ ꯑꯩꯗꯤ ꯑꯄꯥꯕ ꯐꯅꯦꯛ ꯑꯩꯁꯨ ꯁꯦꯠꯄ ꯍꯩꯅꯗꯦ ꯃꯤꯅ ꯁꯥꯕ ꯑꯗꯨꯝꯕ ꯎꯕꯗ ꯑꯩꯁꯦ ꯌꯥꯝꯅ ꯁꯥꯎꯅꯤꯡꯉꯤꯕꯅꯦ ꯑꯗꯣ ꯑꯩꯅ ꯁꯥꯕꯗꯤ ꯑꯗꯨꯝ ꯐꯖꯅ ꯁꯥꯔꯛꯀꯅꯤ ꯅꯣꯏꯒꯤ ꯃꯥꯏꯀꯩꯁꯨ ꯍꯜꯂꯣꯏꯗ ꯑꯗꯨꯝ ꯑꯩꯅ ꯈꯪꯅ ꯇꯧꯔꯛꯀꯅꯤ ꯑꯗꯨꯒꯤꯗꯤ ꯀꯩꯝꯇ ꯋꯥꯒꯅꯣ ꯅꯪ ꯍꯥꯏꯗꯤ ꯁꯣꯏꯗꯅꯕ ꯐꯤ ꯐꯅꯦꯛ ꯂꯩꯅꯕ ꯃꯤꯗꯨꯒ ꯑꯗꯒꯤ ꯍꯥꯏꯗꯤ ꯃꯔꯨꯞ ꯍꯧꯕꯗꯨꯒ ꯑꯗꯨꯗꯣ ꯌꯥꯒꯗ꯭ꯔꯅ ꯑꯝꯇ ꯍꯪꯅꯕꯤꯔꯛ ꯈꯣꯨꯗꯗꯤꯗꯨ ꯑꯗꯨꯗꯒꯤ ꯑꯍꯦꯟꯕ ꯊꯕꯛꯇꯤ ꯑꯩꯅ ꯅꯣꯏꯒꯤ ꯈꯪꯅ ꯑꯗꯨꯝ ꯇꯧꯔꯛꯑꯗꯧꯕꯅꯦ
ꯁꯣꯏꯔꯣꯏꯃꯤ ꯁꯣꯏꯔꯣꯏꯃꯤ ꯅꯪꯕꯨꯣ ꯑꯩꯅ ꯍꯥꯏꯁꯤꯅꯤ ꯍꯧꯖꯤꯛ ꯂꯧꯁꯦ ꯀꯩꯅꯣ ꯇꯧꯅꯔꯤ ꯂꯧ ꯍꯦꯛ ꯂꯣꯏꯕꯒꯅꯦ ꯂꯥꯛꯂꯅꯕꯅꯦ ꯑꯩꯈꯣꯏꯁꯦ ꯀꯩ ꯅꯨꯃꯤꯠꯇ ꯆꯠꯄ ꯈꯣꯠꯄ ꯒꯥꯔꯤ ꯀꯃꯥꯏ ꯀꯃꯥꯏ ꯇꯧꯕ ꯂꯣꯏꯅ ꯍꯥꯏꯅꯗꯅ ꯂꯣꯏꯔꯕꯅꯤ ꯑꯗꯒꯤ ꯐꯅꯦꯛ ꯃꯔꯨꯞ ꯑꯗꯨꯨꯁꯨꯅꯦ ꯍꯦꯛ ꯂꯣꯏꯕꯒꯅꯦ ꯑꯩꯅꯅꯦ ꯍꯥꯏꯔꯗꯧꯕꯅꯤ ꯑꯩꯈꯣꯏ ꯍꯌꯦꯡ ꯂꯥꯛꯃꯤꯟꯅꯗꯧꯔꯤꯕꯗꯨꯗꯅꯦ ꯃꯔꯨꯞ ꯍꯧꯕ ꯌꯥꯎꯕ ꯑꯗꯒꯤ ꯃꯣꯏꯒꯤ ꯀꯩꯅꯣ ꯀꯩꯀꯥ ꯄꯥꯏꯕ ꯈꯣꯠꯄ ꯄꯩꯁꯥ ꯄꯥꯏꯕ ꯈꯣꯠꯄ ꯐꯅꯦꯛ ꯂꯧꯊꯣꯛ ꯂꯧꯁꯤꯟ ꯇꯧꯗꯧꯕꯗꯣ ꯑꯗꯨꯝꯒꯤ ꯅꯨꯄꯤꯗꯨꯁꯨ ꯌꯥꯎꯕꯅꯤ ꯑꯩꯈꯣꯏ ꯀꯩꯗꯤ ꯄꯨꯂꯞ ꯍꯦꯛ ꯍꯧꯅꯔ ꯂꯥꯛꯑꯒꯅꯤ ꯅꯪꯒꯤꯗꯨ ꯌꯦꯡꯉꯒꯅꯦ ꯂꯣꯏꯅ ꯇꯧꯔꯗꯕꯅꯤ ꯃꯣꯏꯁꯨ ꯍꯔꯥꯎ ꯍꯔꯥꯎ ꯑꯗꯨꯝ ꯌꯥꯔꯛꯀꯅꯤꯌꯦ ꯂꯝꯕꯤ ꯇꯣꯡꯉꯥꯟꯅ ꯆꯠꯊꯣꯛ ꯆꯠꯁꯤꯟ ꯍꯥꯏꯔ ꯅꯨꯡꯉꯥꯏꯔꯦ ꯍꯧꯖꯤꯛ ꯑꯩꯈꯣꯏꯅ ꯂꯧꯅꯔꯤꯅꯦ ꯇꯧꯔꯤꯗꯨꯗꯤꯅꯦ ꯌꯥꯎꯁꯜꯂꯨꯕ ꯇꯧꯕꯒꯤ ꯇꯣꯛꯄꯗꯣ ꯍꯦꯛ ꯌꯥꯗꯕꯩ ꯇꯧꯕ ꯋꯥꯅꯤ ꯐꯅꯩꯅ ꯃꯔꯣꯝ ꯄꯤꯛꯏꯕ ꯑꯄꯥꯅꯕ ꯃꯔꯣꯝ ꯄꯥꯔꯤꯕ ꯑꯃꯨꯛ ꯃꯨꯛꯀꯅꯦ ꯆꯥꯕꯒ ꯌꯥꯎꯔꯛꯄꯁꯤꯗꯗꯤꯅꯦ ꯈꯪꯗꯦ ꯎꯄꯥꯏ ꯂꯩꯇꯕꯒꯤꯅꯦ ꯑꯗꯨꯝ ꯂꯧꯔꯕ ꯍꯥꯏꯕꯗꯨꯅꯤ ꯇꯧꯅꯔꯤꯕꯁꯤꯡꯁꯤ
ꯑꯁ ꯑꯗꯨꯅꯦ ꯃꯣꯏꯅ ꯄꯥꯝꯍꯟꯗꯅ ꯆꯥꯕꯒ ꯌꯥꯎꯋꯦꯗꯨꯕꯨ ꯍꯦꯃꯟꯗ꯭ꯔꯣ ꯃꯣꯏꯁꯨ ꯍꯥꯏꯗꯤ ꯃꯤꯉꯣꯟꯗ ꯄꯤꯅꯕꯅꯦ ꯈꯤꯇꯁꯨ ꯐꯖꯅ ꯁꯥꯈꯤ ꯂꯩꯇꯦ ꯁꯦꯠꯅꯕꯅꯦ ꯍꯥꯏꯕ ꯐꯤꯗꯣ ꯏꯟ ꯑꯗꯨꯃꯥꯏꯅ ꯄꯥꯔꯗꯤ ꯀꯃꯥꯏꯅ ꯁꯦꯠꯇꯣꯔꯤꯒꯦ ꯁꯦꯠꯇ꯭ꯔꯁꯨ ꯌꯥꯔꯦꯕ ꯑꯗꯨꯗꯤ ꯃꯣꯏꯒꯤ ꯁꯦꯟꯗꯣꯡꯗ ꯈꯟꯕꯗ ꯍꯥꯏꯗꯤ ꯃꯤꯒꯤꯗꯤ ꯑꯝꯇ ꯈꯟꯗ꯭ꯔꯦꯗ ꯃꯣꯏꯅ ꯇꯧꯔꯤ ꯊꯕꯛ ꯈꯣꯠꯇꯕꯁꯦ ꯑꯩꯗꯤ ꯑꯗꯨꯃꯥꯏꯅ ꯇꯧꯕ ꯃꯤꯒꯗꯤ ꯄꯨꯟꯗꯦꯀꯣ ꯑꯩꯅ ꯐꯅꯦꯛ ꯂꯩꯔꯤꯁꯤꯡꯁꯦ ꯑꯩꯅ ꯉꯥꯛꯇ ꯁꯅꯕꯁꯨ ꯅꯠꯇꯦ ꯑꯩꯒ ꯈꯨꯠꯐꯥ ꯑꯣꯏꯃꯤꯟꯅꯕ ꯑꯩꯒ ꯁ꯭ꯋꯥꯏꯗ ꯈꯪꯅꯕ ꯑꯩ ꯂꯩꯀꯥꯏꯒꯤ ꯏꯆꯤꯟ ꯏꯅꯥꯎꯁꯤꯡꯒꯗꯒꯤꯅꯤ ꯂꯧꯅꯔꯤꯁꯦ ꯃꯣꯏꯁꯨꯅꯦ ꯂꯣꯏꯅ ꯐꯖꯅ ꯁꯥꯕꯅꯦ ꯑꯩꯅ ꯂꯣꯏꯅ ꯈꯪꯉꯕꯅꯦ ꯌꯥꯔꯕꯅꯦ ꯑꯗꯨꯅꯅꯦ ꯅꯣꯏ ꯀꯩꯝꯇꯉꯥꯏꯔꯅꯣ ꯄꯥꯕ ꯈꯣꯠꯄ
ꯑꯗꯨꯅꯦ ꯑꯗꯨꯅꯤ ꯈꯪꯗꯦ ꯍꯧꯖꯤꯛꯀꯥꯟꯒꯤꯁꯤꯅꯅꯦ ꯄꯥꯔꯤ ꯃꯇꯤꯛ ꯆꯔꯥꯡꯒ ꯑꯃꯨꯛ ꯊꯥꯔꯒꯅꯦ ꯂꯣꯏꯔꯛꯄꯗꯗꯤꯅꯦ ꯐꯗ꯭ꯔꯥꯛ ꯐꯗ꯭ꯔꯥꯛ ꯊꯥꯔꯒ ꯁꯦꯠꯄꯗꯣ ꯑꯝꯇ ꯌꯥꯗꯦ ꯑꯗꯨ ꯅꯪꯒꯤꯗꯨꯗꯤ ꯍꯥꯏ ꯇꯧꯗꯅ ꯑꯁꯦꯡꯕꯒꯤ ꯑꯩꯅ ꯍꯥꯏꯕꯗꯨꯗꯒꯤ ꯃꯣꯏꯁꯨꯅꯦ ꯊꯥꯖꯔꯕꯅꯤ ꯁꯨꯃꯥꯏꯅ ꯇꯧꯔꯁꯤ ꯍꯥꯏꯕ ꯋꯥꯗꯣ ꯑꯩꯅ ꯍꯣꯔꯦꯟ ꯍꯧꯗꯣꯛꯑꯒꯦ ꯑꯗꯨꯒ ꯂꯧꯕ ꯍꯦꯛ ꯀꯩꯅꯣ ꯇꯧꯕꯒꯤ ꯐꯅꯦꯛ ꯂꯧꯕ ꯂꯥꯛꯄꯗꯨꯗꯅꯦ ꯅꯪꯁꯨ ꯑꯗꯨꯝ ꯈꯔ ꯀꯩꯅꯣ ꯇꯧꯔꯒ ꯊꯝꯃꯝꯃꯣ ꯑꯗꯨꯗ ꯃꯣꯏꯅꯁꯨ ꯌꯦꯡꯖꯔꯅꯤ ꯑꯗꯨꯗ ꯄꯥꯝꯃꯤ ꯄꯥꯝꯗꯦ ꯑꯗꯣ ꯄꯥꯝꯗꯤ ꯂꯣꯏ ꯄꯥꯝꯅꯤ ꯍꯥꯏꯕ ꯑꯩꯁꯨ ꯈꯪꯉꯤ ꯅꯪꯒꯤ ꯑꯗꯨꯝ ꯃꯔꯥꯛꯀꯗꯣ ꯑꯗꯨꯝ ꯆꯥꯎ ꯁꯥꯡꯗꯅ ꯑꯗꯨꯝ ꯐꯖꯈꯤꯕꯅꯤ ꯈꯨꯠꯁꯨ ꯅꯥꯟꯕꯅꯤꯅꯅꯦꯦ ꯄꯥꯝꯅꯅꯤ ꯑꯗꯨꯒꯤ ꯀ ꯀꯝꯇ ꯈꯜꯂꯨꯔꯅꯨ ꯑꯩꯅ ꯐꯅꯕ ꯑꯗꯨꯝ ꯇꯧꯔꯛꯑꯗꯧꯕꯅꯤ ꯅꯪꯒꯤꯕꯨ ꯐꯖꯅ ꯁꯥꯐꯝ ꯊꯣꯛꯄꯗꯣ ꯑꯗꯨꯝ ꯁꯥꯔꯒ ꯊꯝꯃꯣ ꯑꯗꯒꯤ ꯃꯆꯨꯗꯣ ꯍꯧꯖꯤꯛ ꯏꯖꯤꯀꯥꯟꯒꯤ ꯇꯧꯅꯔꯤꯕꯒꯨꯝꯕꯗ ꯈꯔ ꯃꯄꯥꯟꯒꯗꯣ ꯀꯤꯅ ꯍꯥꯏꯔꯒꯗꯤ ꯍꯥꯞꯀꯨꯝꯁꯤꯗ ꯑꯗꯨꯝꯕ ꯍꯥꯞꯄꯗꯨꯗꯤ ꯍꯧꯖꯤꯛ ꯑꯍꯟꯁꯨ ꯌꯥꯎꯕꯅꯤꯅ ꯄꯥꯝꯅꯗꯦꯕ ꯑꯗꯨꯝ ꯆꯝꯅꯅ ꯑꯗꯨꯝ ꯇꯧꯔꯁꯤ
ꯍꯣꯏ ꯍꯣꯏ ꯀꯩꯁꯨ ꯀꯥꯏꯗꯦ ꯆꯝꯅꯅꯦ ꯑꯗꯨꯝ ꯇꯧꯔꯗꯤ ꯑꯩ ꯅꯣꯏꯅ ꯄꯥꯝꯅꯩ ꯅꯣꯏꯅ ꯌꯥꯅꯤꯡꯉꯅꯤ ꯈꯟꯕ ꯃꯑꯣꯡꯗꯣ ꯅꯣꯏꯅ ꯄꯥꯝꯕꯩ ꯃꯑꯣꯡꯗꯣ ꯑꯩ ꯂꯣꯏꯅ ꯈꯪꯉꯦ ꯍꯥꯟꯅꯗꯤ ꯑꯗꯨ ꯅꯣꯏꯅ ꯈꯪꯉꯅꯤꯅ ꯑꯗꯨꯅ ꯑꯩꯅ ꯈꯪꯉꯗꯤ ꯂꯣꯏꯅ ꯇꯧꯔꯛꯑꯅꯤ ꯅꯣꯏꯁꯨ ꯑꯣꯏꯗꯅꯕꯅꯥꯗꯣ ꯑꯗꯨꯝꯇ ꯑꯣꯏꯅ ꯍꯥꯏꯅꯕ ꯃꯤꯅ ꯑꯗꯒꯤ ꯅꯪꯅ ꯅꯪꯒꯤꯁꯨ ꯑꯩꯅ ꯑꯗꯨꯝ ꯈꯪꯅ ꯇꯧꯔꯛꯀꯅꯤ ꯍꯥꯏꯗꯤ ꯅꯪꯅ ꯃꯤꯗꯨꯗ ꯁꯣꯏꯗꯅꯕ ꯑꯗꯨꯝ ꯄꯨꯕꯤꯔꯛꯑꯣ ꯏꯣꯏꯒꯤ ꯆꯣꯇꯅꯕ ꯑꯗꯨꯝ ꯍꯩꯁꯤꯜꯂꯛꯑꯒꯦꯕ
ꯍꯣꯏꯑ ꯍꯣꯏꯌꯦ ꯃꯤꯒꯤ ꯁꯦꯔꯨꯛꯇꯨꯗꯨꯅꯦꯁꯨ ꯋꯥꯍꯦ ꯋꯥꯔꯨꯅꯨꯁꯦ ꯑꯩꯉꯣꯟꯗ ꯁꯤꯟꯅꯔꯣ ꯑꯩꯒꯤ ꯈꯨꯠꯇ ꯂꯣꯏ ꯂꯩꯔꯕꯅꯤ
ꯍꯣꯏ ꯍꯣꯏ ꯑꯩꯁꯨ ꯑꯁ ꯌꯥꯝ ꯅꯨꯡꯉꯥꯏꯔꯦ ꯅꯪꯒ ꯋꯥꯔꯤ ꯁꯥꯟꯅꯔꯝꯗꯗꯤ ꯑꯩꯁꯦ ꯃꯊꯥꯁꯦ ꯑꯗꯨꯝ ꯁꯥꯔ ꯂꯩꯒꯗꯧꯅꯦ ꯑꯩꯅꯅꯦ ꯀꯅꯥꯗ ꯀꯅꯥꯗ ꯍꯥꯏꯖꯒꯦꯅ ꯈꯟꯕꯗ ꯅꯪꯅꯦ ꯅꯤꯡꯁꯤꯡꯉꯗꯣꯏꯅꯦ ꯑꯩꯅ ꯉꯁꯤ ꯐꯣꯟ ꯇꯧꯔꯛꯏꯁꯦ ꯋꯥꯈꯜꯁꯦ ꯈꯔ ꯍꯦꯛ ꯌꯥꯡꯉꯦ ꯁꯨꯃꯥꯏꯅ ꯍꯥꯏꯗꯤ ꯈꯔ ꯌꯣꯟꯐꯝ ꯆꯥꯐꯝꯁ ꯂꯩꯔꯕꯅꯤꯅ ꯑꯩꯁꯨ ꯈꯔ ꯃꯊꯥ ꯁꯥꯕꯒ ꯐꯔꯅꯤ ꯍꯧꯖꯤꯛꯇꯤ ꯍꯣꯏ ꯐꯔꯦ ꯑꯗꯣ ꯑꯃꯨꯛ ꯀꯣꯟꯅ ꯅꯣꯏꯅ ꯑꯝꯗꯥꯏꯗ ꯄꯥꯎ ꯐꯥꯎꯅꯔꯁꯦ ꯊꯝꯃꯒꯦꯀꯣ ꯉꯁꯤꯒꯤꯗꯤ
ꯍꯣꯏ ꯍꯣꯏ ꯍꯣꯏ